ꯍꯜꯂꯣ
ꯎꯝ ꯇꯥꯒꯩ ꯇꯥꯔꯕ꯭ꯔꯣ ꯑꯩ ꯈꯣꯟꯖꯦꯜꯁꯦ
ꯇꯥꯖꯔꯤ ꯍꯥꯏꯕꯤꯔꯧ
ꯀꯩ ꯇꯧꯔꯤꯅꯣ ꯍꯧꯖꯤꯛꯇꯤ
ꯍꯧꯖꯤꯛ ꯍꯧꯖꯤꯛꯁꯦ ꯍꯩꯅꯧ ꯀꯟꯅ ꯆꯥꯔꯤ
ꯑꯗꯨꯗꯤꯟ ꯑꯗꯨꯗꯒꯤꯅꯤꯅ‌ꯦ ꯑꯗꯨꯗ ꯅꯪ ꯅꯣꯏꯗ꯭ꯔꯗꯤ ꯅꯣꯏꯔꯔꯣꯏ ꯆꯥꯛꯁꯨ ꯆꯥꯕ ꯂꯣꯏꯔꯕ ꯆꯥꯛ ꯆꯥꯕ ꯂꯣꯏꯔꯒ ꯍꯩꯅꯧ ꯑꯃꯨꯛꯀ ꯆꯥꯕ ꯍꯩꯅꯧ ꯆꯥꯕ ꯂꯣꯏꯔꯒ ꯑꯃꯨꯛꯀ
ꯆꯥꯛ ꯆꯥꯥꯗꯦ ꯍꯣꯔꯦꯟꯒꯤꯗꯃꯛꯇ ꯄꯨꯛ ꯈꯥꯛꯔꯒ ꯊꯝꯃꯦ
ꯍꯥ ꯍꯥ
ꯅꯣꯛꯀꯅꯨ ꯅꯪ ꯈꯨꯅꯣꯛꯇꯣ ꯌꯥꯝ ꯅꯣꯛꯅꯤꯡꯗ ꯅꯣꯛꯄ ꯃꯥꯜꯂꯦ ꯀꯩꯅꯣꯗꯧ ꯅꯦꯕ ꯉꯁꯥꯏ ꯄꯂꯦꯟ ꯆꯠꯂꯦꯕ ꯑꯗꯨꯒ ꯁꯤꯡꯖꯨꯒꯨꯝꯕ ꯀꯔꯤꯔꯥ ꯌꯦꯔꯨꯒꯨꯝꯕ ꯆꯞ ꯆꯥꯈ꯭ꯔꯕ ꯑꯗꯨꯒꯤ
ꯑꯗꯨꯗꯨ ꯑꯗꯨꯅꯤꯅ ꯑꯆꯣꯏ ꯑꯄꯥ ꯆꯥꯕ ꯁꯤꯅꯍꯦꯟꯅ ꯅꯣꯏꯈꯠꯄꯅꯦ ꯏꯁꯥꯁꯦ ꯍꯧꯖꯤꯛꯀꯥꯟꯁꯨ ꯑꯆꯣꯏ ꯑꯄꯥ ꯆꯥꯕꯁꯤ ꯏꯁꯥꯁꯤ ꯅꯣꯏꯈꯠꯄꯅꯦꯕ
ꯍꯣꯏ ꯍꯣꯏ ꯍꯣꯏ ꯆꯥꯛ ꯉꯥꯛꯇ ꯆꯥꯕ ꯃꯤ ꯄꯥꯛ ꯅꯣꯏ ꯗꯕꯅꯤ ꯑꯗꯨꯝ ꯑꯦꯛꯁꯇ꯭ꯔꯥꯒꯨꯝꯕ ꯌꯥꯝ ꯆꯥꯕꯗꯣ
ꯑꯁ ꯑꯩꯁꯦ ꯍꯧꯖꯤꯛꯀꯥꯟꯁꯦ ꯑꯃꯨꯛꯀ ꯅꯣꯏꯈꯠꯂꯛꯈ꯭ꯔꯦ ꯑꯦꯕꯤꯠ ꯏꯠ ꯅꯥꯏꯟ ꯇꯤꯃꯨꯛꯀ ꯌꯧꯒꯦ ꯇꯧꯔꯝꯈ꯭ꯔꯦ ꯑꯃꯨꯛ ꯑꯩꯒꯤ ꯋꯦꯠꯁꯦ ꯅꯍꯥꯟꯗꯤ ꯏꯠ
ꯑꯩ ꯃꯦꯟ ꯄꯔꯣꯕ꯭ꯂꯦꯝꯁꯨ ꯑꯗꯨꯅꯦ ꯆꯥꯕꯗꯣ ꯑꯣꯏꯔꯣ ꯆꯥꯛꯀꯨꯝꯕ ꯆꯥꯗꯕꯤꯗ ꯀꯔꯤ ꯀꯔꯤꯔꯥ ꯑꯗꯨꯝ ꯆꯥꯕꯒꯤ
ꯑꯩꯖꯨ ꯐꯖꯅ ꯃꯌꯦꯡ ꯇꯥꯔꯕꯅꯦ ꯍꯟꯗꯛꯁꯤ ꯑꯗꯨ ꯑꯃꯨꯛꯀꯥ ꯐꯤꯞꯇꯤꯟ ꯗꯦꯖ ꯑꯩ ꯁꯥꯟꯅꯕ ꯆꯠꯇ꯭ꯔꯕꯅꯦꯕ ꯍꯧꯖꯤꯛꯀꯥꯟꯁꯦ ꯋꯥꯔꯜ ꯀꯞ ꯃꯅꯨꯡꯗꯒꯤ ꯑꯩ ꯆꯠꯇ꯭ꯔꯝꯅꯤꯅ ꯑꯣꯖꯥꯅꯁꯨ ꯐꯣꯟ ꯇꯧꯔꯛꯑꯦ ꯀꯔꯤꯒꯤ ꯂꯥꯛꯇ꯭ꯔꯦ ꯍꯥꯏꯔꯛꯑꯦ ꯑꯩ ꯁꯣꯝꯗ ꯋꯥꯔꯜ ꯀꯞ ꯀꯟꯅ ꯌꯦꯡ ꯍꯥ ꯀꯔꯤ
ꯀꯔꯤꯒꯤ ꯆꯠꯇꯕ꯭ꯔꯥꯕ
ꯋꯥꯔꯜ ꯀꯞ ꯌꯦꯡꯕꯒꯤ ꯌꯥꯍꯥꯎꯁꯤ ꯍꯧꯒꯠ
ꯑꯣ ꯌꯥꯍꯧ ꯊꯦꯡꯕꯒꯤꯔꯣ
ꯎꯝ ꯏꯃꯥꯅꯁꯨ ꯉꯥꯡꯈ꯭ꯔꯦ
ꯖꯍꯧ ꯊꯦꯡꯉꯦ ꯅꯪ ꯕꯣꯜ ꯌꯦꯡꯉꯦ ꯕꯣꯜ ꯌꯦꯡꯕ ꯀꯔꯤ ꯀꯥꯟꯅꯕꯁꯨ ꯄꯨꯔꯛꯀꯗꯧꯕ ꯅꯠꯇꯦ ꯑꯍꯤꯡ ꯆꯨꯞꯄ ꯅꯇꯣꯝ ꯅꯇꯣꯝꯗ ꯂꯥꯎꯏ ꯅꯇꯣꯝ ꯅꯇꯣꯝꯗ ꯂꯣꯜꯂꯒ ꯂꯩ ꯍꯥꯏꯗꯅ ꯑꯩꯅ ꯑꯃꯨꯛꯀꯥ ꯌꯦꯡꯒꯗꯧꯕꯁꯤ ꯑꯃꯨꯛꯀ ꯑꯈꯣꯏ ꯄꯨꯨꯒꯤ ꯃꯆꯥꯈꯣꯏꯗꯣ ꯑꯃꯨꯛꯀꯥ ꯆꯠꯂꯒ ꯍꯧꯗꯣꯛꯂꯨꯒꯅꯤ ꯍꯧꯒꯠꯂꯣ ꯑꯩꯅ ꯍꯧꯒꯠꯀꯟꯍꯟꯒꯅꯤ ꯑꯗꯨꯒ ꯑꯃꯨꯛꯀ ꯃꯣꯏꯒ ꯑꯃꯨꯛ ꯌꯦꯡꯍꯟꯒꯅꯤ ꯑꯗꯨꯒ ꯍꯥꯞ ꯃꯇꯝꯗ ꯑꯆꯥ ꯑꯊꯛ ꯑꯃꯨꯛꯀꯥ ꯁꯦꯝꯃꯒ ꯆꯥꯒꯅꯤ ꯑꯌꯨꯛꯇꯁꯨ ꯆꯥꯛ ꯆꯥꯔꯦ ꯅꯨꯡꯗꯥꯡꯗꯁꯨ ꯆꯥꯔꯦ ꯏꯚꯤꯅꯤꯡꯒꯤꯁꯨ ꯆꯥꯔꯦ ꯅꯨꯡꯗꯥꯡꯗꯁꯨ ꯑꯃꯨꯛꯀ ꯆꯥꯅꯉꯥꯏꯒꯤ ꯀꯔꯤ ꯀꯔꯥ ꯑꯃꯨꯛꯀ ꯂꯥꯎꯔꯒ ꯆꯥꯕꯒꯤ ꯏꯁꯥꯁꯤ ꯐꯖꯅ ꯌꯥꯗ꯭ꯔꯦ ꯍꯧꯖꯤꯛꯀꯥꯟꯁꯦ ꯋꯦꯠ ꯁꯤꯛꯁꯃꯨꯛ ꯀꯥꯔꯛꯈ꯭ꯔꯦ ꯁꯤꯛꯁ ꯁꯚꯦꯟꯃꯨꯛ
ꯑꯗꯣꯏꯁꯨ ꯋꯥꯛ ꯑꯥꯎꯠ ꯇꯧꯔꯗꯤ ꯑꯗꯨꯝ
ꯃꯥ ꯇꯧꯕ ꯐꯩ ꯍꯥꯏꯁꯤꯀꯣ ꯁꯤꯅꯤꯗ ꯑꯩꯗꯤ ꯅꯪꯅ ꯎꯗꯕꯒꯤꯅꯤ ꯑꯩ ꯎꯔꯗꯤ ꯁꯤ ꯅꯨꯄꯥꯁꯤꯗꯤ ꯆꯥꯏꯑꯦ ꯍꯥꯏꯒꯅꯤ ꯈꯟ ꯎꯒꯅꯤ ꯆꯥ ꯑꯁ ꯅꯠꯇꯦ ꯆꯥꯕꯨ ꯆꯥꯗ꯭ꯔꯕꯀꯣ
ꯎꯝ
ꯑꯩ ꯉꯁꯤꯗꯒꯤ ꯍꯦꯛ ꯁꯥꯟꯅꯕ ꯆꯠꯂꯕ
ꯎꯝ
ꯆꯥꯛ ꯊꯤꯒꯦ ꯆꯥꯛ ꯊꯤꯕ ꯆꯥꯛ ꯍꯥꯞꯄꯗꯨꯗ ꯑꯣꯛꯁꯥ ꯊꯣꯡꯒꯦꯔꯥ ꯌꯦꯟ ꯊꯣꯡꯒꯦꯔꯥ ꯀꯔꯤ ꯊꯣꯡꯒꯦꯔꯥ ꯑꯩ ꯁꯨꯛꯆꯥ ꯆꯥꯕꯤꯔꯔꯣꯏ ꯑꯗꯨꯏ ꯅꯨꯃꯤꯠꯇꯨꯃꯥ ꯑꯩꯁꯤ ꯋꯥꯟ ꯋꯤꯛꯇ ꯁꯠꯇꯔꯗꯦ ꯅꯨꯃꯤꯠ ꯈꯛꯇ ꯑꯩ ꯆꯥꯛ ꯆꯥꯕꯅꯤ
ꯎꯝ
ꯁꯨꯃꯟ ꯋꯤꯛꯇ ꯁꯇꯔꯗꯦ ꯈꯤꯛꯇ ꯆꯥꯕꯁꯤꯗ ꯐꯨꯜ ꯆꯥꯔꯅꯤ ꯁꯇꯔꯗꯦꯁꯦ ꯁꯇꯔꯗꯦꯁꯤ ꯏꯚꯤ ꯏꯚꯤꯅꯤꯡ ꯃꯣꯔꯅꯤꯡꯁꯤꯗ ꯐꯨꯜ ꯆꯥꯒꯅꯤ ꯑꯩ ꯊ ꯊꯕꯛ ꯑꯃꯃꯝ ꯀꯣꯏꯕ ꯆꯠꯄ ꯀꯔꯤ ꯀꯔꯥ ꯆꯠꯂꯤꯅꯦ ꯍꯜꯂꯛ ꯀꯅꯤ ꯅꯨꯡꯗꯥꯡꯗ ꯆꯥꯔꯔꯣꯏ ꯑꯗꯨꯒꯤ ꯑꯃꯨꯛꯀ ꯉꯁꯤꯗꯤ ꯁꯟꯗꯦꯅꯤꯅ ꯑꯍꯥꯎꯕ ꯑꯃ ꯆꯥꯥꯁꯦ ꯇꯧꯔꯑꯗꯤ ꯑꯩꯁꯤ ꯆꯥꯥꯁꯤꯔ ꯆꯥꯔꯣꯏꯁꯤꯔ ꯍꯥꯏꯅ ꯈꯜꯂꯤꯅꯤ
ꯑꯗꯣꯏꯁꯨ ꯃꯔꯛ ꯃꯔꯛ ꯆꯥꯕꯗꯤ ꯀꯩꯁꯨ ꯀꯥꯏꯗꯦꯗ
ꯁꯇꯔꯗꯦ ꯁꯟꯗꯦ ꯁꯇꯔꯗꯦ ꯁꯟꯗꯦꯁꯤꯗꯤ ꯑꯗꯨꯝ ꯆꯥꯏ ꯑꯗꯨꯗꯒꯤꯗꯤ ꯑꯃꯨꯛꯀ
ꯆꯥꯗ꯭ꯔꯗꯤꯀꯣ
ꯎꯝ ꯑꯗꯨꯗꯒꯤꯗꯤ ꯑꯃꯨꯛꯀ ꯆꯥꯔꯦ ꯑꯗꯨ ꯈꯛꯇ ꯆꯥꯕꯅꯦ ꯋꯥꯟ ꯋꯤꯛꯇ ꯇꯨ ꯑꯅꯤꯔꯛꯈꯛ
ꯏꯃꯥꯅꯁꯨ ꯉꯥꯡꯉꯦ ꯅꯪꯁꯦ
ꯏꯟꯀꯝ ꯂꯩꯇꯕꯤꯗ ꯅꯪꯒꯤ ꯗꯥꯏꯠ ꯗꯥꯏꯠꯀꯤ ꯀꯩꯅꯣꯅ ꯅꯪ ꯗꯥꯏꯠ ꯄ꯭ꯂꯥꯟ ꯁꯦꯝꯕꯁꯤꯅ ꯑꯣꯏꯅ ꯄꯩꯁꯥ ꯌꯥꯝꯃꯦ ꯍꯩꯌꯦ ꯏꯃꯥꯅ ꯉꯥꯡꯉꯦ ꯅꯪ ꯖꯦꯔꯣ ꯏꯟꯀꯝ
ꯏꯟꯀꯝꯗꯣ ꯊꯣꯛꯇ꯭ꯔꯗꯤ ꯑꯗꯨꯝ ꯃꯤꯒꯤ ꯈꯣꯟꯊꯤ ꯈꯔ ꯇꯥꯕ ꯇꯥꯕꯅꯤꯅ
ꯑꯗꯨꯕꯨ ꯈꯣꯟꯊꯤ ꯇꯥꯏ ꯍꯥꯏꯔꯒꯁꯨ ꯏꯃꯥꯈꯣꯏꯅ ꯂꯩ ꯕꯤꯔꯒ ꯆꯥꯕꯗꯤ ꯅꯠꯇꯦꯗꯅ ꯏꯁꯥ ꯏꯇꯣꯝꯅ ꯃꯤꯉꯣꯟꯗꯒꯤ
ꯑꯣꯏꯗ ꯉꯥꯡ ꯑꯣꯏꯗ ꯑꯣꯏꯗ ꯄꯥꯗꯕ ꯈꯔ ꯉꯥꯡ
ꯃꯤꯁ
ꯑꯗꯨꯗ ꯉꯥꯡꯅ ꯂꯧꯕ ꯉꯥꯛꯇꯅꯤ ꯑꯗꯨꯒ ꯈ꯭ꯋꯥꯏꯗꯒꯤ ꯅꯨꯡꯉꯥꯏꯕ ꯈ꯭ꯋꯥꯏꯗꯒꯤ ꯅꯨꯡꯉꯥꯏꯕ ꯑꯃꯅꯅꯦ ꯑꯩꯒꯤ ꯗꯥꯏꯠ ꯂꯧꯅꯉꯥꯏꯒꯤꯁꯦ
ꯇꯥꯕ꯭ꯔꯣ
ꯐꯩꯌꯦ ꯐꯩꯌꯦꯗ ꯑꯗꯨꯝ ꯃꯔꯛ ꯃꯔꯛ ꯆꯠꯄꯁꯨ
ꯎꯝ ꯑꯩꯒꯤ ꯗꯥꯏꯠ ꯂꯧꯅꯉꯥꯏꯒꯤꯗꯤ ꯑꯥꯗ ꯃꯤ ꯑꯅꯤ ꯂꯩꯌꯦ ꯑꯩꯈꯣꯏ ꯃꯤ ꯑꯍꯨꯝ ꯃꯣꯏ ꯑꯍꯨꯝ ꯂꯩꯌꯦ ꯑꯩꯒꯤ ꯀ꯭ꯂꯥꯏꯟ
ꯃꯤ ꯑꯍꯨꯝꯅ ꯂꯧꯕꯤꯕꯒꯤ ꯆꯥꯕ ꯉꯝꯕꯅꯦ ꯅꯠꯇ꯭ꯔꯗꯤ ꯀꯥꯕ ꯉꯝꯒꯗꯧꯕꯒ ꯅꯠꯇꯦ
ꯎꯝ ꯍꯣꯏꯗ ꯍꯣꯏꯗ ꯂꯧꯕꯤꯕ ꯃꯤ ꯂꯩꯕꯗꯣ ꯐꯩ
ꯍꯥꯏꯗꯤ ꯑꯣꯖꯥꯅ ꯍꯧꯖꯤꯛꯀꯤ ꯖꯤꯝ ꯃꯄꯨꯗꯨꯅ ꯑꯩꯉꯣꯟꯗ ꯂꯨꯄꯥ ꯊꯥ ꯑꯃꯒꯤ ꯂꯨꯄꯥ ꯆꯅꯤ ꯆꯍꯨꯝ ꯗꯤ ꯈꯥꯏ ꯈꯥꯏꯕꯤꯔꯤꯕꯀꯣ ꯑꯗꯨꯅ ꯆꯥꯕ ꯉꯝꯕꯅꯦꯕ ꯍꯥꯏꯗꯤ ꯃꯥꯏ ꯀ꯭ꯂꯥꯏꯟ ꯑꯅꯤꯗꯣ ꯀꯔꯤ ꯍꯥꯏꯒꯅꯤ ꯃꯥꯒꯤꯗ ꯈꯔ ꯂꯧꯔꯒ ꯑꯩꯒꯤ ꯒꯥꯔꯤ ꯊꯥ ꯊꯥꯎ ꯍꯥꯞꯅꯉꯥꯏꯒꯤ ꯈꯔ ꯈꯔ ꯂꯧꯕ ꯑꯗꯨꯒ ꯌꯨꯝ ꯍꯜꯂꯛꯄꯗ ꯊꯕꯛ ꯀꯔꯤ ꯀꯔꯥ ꯆꯠꯅ ꯈꯣꯠꯅꯉꯥꯏꯒꯤ ꯃꯤꯅ ꯍꯥꯏꯔꯛꯄꯗꯨꯗ ꯆꯠꯄꯗ ꯈꯔ ꯄꯤꯔꯛꯄ ꯑꯗꯨꯒ ꯑꯦꯠꯖꯁ ꯇꯧꯔꯒ ꯑꯗꯨꯝ ꯆꯠꯄꯅꯦꯕ ꯍꯧꯖꯤꯛꯀꯥꯟꯗꯤ
ꯃꯤꯅ ꯍꯥꯏ ꯍꯥꯏꯕꯤ ꯍꯥꯏꯕꯤꯔꯛꯅꯉꯥꯏꯁꯨ ꯂꯩꯇ꯭ꯔꯦ ꯆꯠꯅꯉꯥꯏꯁꯨ ꯂꯩꯇ꯭ꯔꯦ ꯑꯗꯨꯕꯨ ꯉꯔꯥꯡ ꯉꯔꯥꯡ ꯆꯠꯂꯦ ꯉꯁꯤ ꯆꯠꯂꯦ ꯅꯍꯥꯟ ꯆꯠꯂꯦ ꯑꯦ ꯉꯁꯤꯕꯨꯗꯤ ꯈꯨꯟꯗ ꯃꯤ ꯑꯁꯤꯕ ꯑꯃ ꯂꯩꯕꯅꯤꯅ ꯆꯠꯇꯤ ꯆꯠꯂꯒ
ꯎꯝ ꯍꯨꯝ
ꯂꯥꯞꯅꯗꯤ ꯆꯠ
ꯐꯩꯌꯦ ꯐꯩ ꯐꯖꯅ ꯁꯥꯅꯧ ꯍꯛꯆꯥꯡ ꯐꯥꯅꯤꯡꯉꯥꯏ ꯍꯛꯆꯥꯡ ꯐꯥꯕꯅ ꯃꯔꯨꯅꯤ ꯍꯥꯏꯗꯣ
ꯑꯗꯨ ꯑꯣꯏꯗꯤ ꯑꯣꯏꯌꯦꯕ ꯑꯗꯨ ꯍꯥꯟꯅꯗꯤ ꯍꯛꯆꯥꯡ ꯐꯕꯅ ꯂꯟꯅꯤ ꯍꯥꯏꯕꯗꯣ ꯇꯥꯕ꯭ꯔꯥ ꯍꯜꯂꯣ ꯇꯥꯕ꯭ꯔꯣ
ꯑꯩꯁꯨ ꯖꯤꯝ ꯑꯃꯔꯛꯇꯤ ꯁꯥꯟꯅꯅꯤꯡꯕꯅꯦ ꯑꯗꯨꯕꯨ ꯎꯄꯥꯏ
ꯁꯥꯟꯅꯧꯅ
ꯃꯇꯝꯁꯦ ꯐꯪꯗꯕ ꯍꯥꯏꯇꯥꯔꯦꯀꯣ
ꯎꯝ ꯁꯥꯟꯅꯒꯅꯨꯗ ꯑꯩꯈꯣꯏꯁꯤ ꯃꯤꯅ ꯀꯔꯤ ꯍꯥꯏꯅ ꯍꯥꯏꯅꯕ꯭ꯔꯥ ꯈꯪꯕ꯭ꯔꯥ ꯅꯪ ꯁꯥꯟꯅꯗꯕꯤꯗ ꯀꯣ ꯑꯗꯨꯝ ꯅꯪ ꯅꯁꯥꯅ ꯗꯥꯏꯠ ꯄ꯭ꯂꯥꯟ ꯁꯦꯝꯃꯒ ꯀꯦꯂꯣꯔꯤ ꯕꯟ ꯀꯠ ꯇꯧꯔꯒ ꯑꯗꯨꯝ ꯑꯗꯨꯝ
ꯑꯗꯨꯗꯤ ꯋꯥꯏꯌꯦꯗ ꯋꯥꯔ ꯀꯥꯎꯠ ꯌꯥꯎꯗ꯭ꯔꯗꯤ
ꯑꯈꯣꯏꯁꯤ ꯃꯤꯅ ꯎꯔꯒ ꯀꯔꯤꯅꯤ ꯈꯟ ꯈꯟꯅꯕ꯭ꯔꯥ ꯅꯪꯗꯤ ꯈꯪꯕꯤꯗ꯭ꯔꯦ
ꯃꯤꯅ ꯏꯁ ꯋꯥꯕꯗꯣ ꯃꯣꯏ ꯈꯪꯗꯕꯒꯤꯅꯦꯕ ꯑꯗꯨꯅꯤ ꯋꯥꯛ ꯀꯥꯎꯠ ꯌꯥꯎꯗꯅ ꯐꯥꯁ ꯔꯤꯖꯜ ꯀꯩꯅꯣ ꯇꯧꯋꯦꯗꯅ
ꯑꯗꯨꯕꯨꯗꯤ ꯑꯣꯏꯌꯦꯀꯣ ꯑꯩꯈꯣꯏ ꯁꯥꯟꯅꯕ ꯀꯥꯡꯕꯨꯁꯦ ꯃꯤꯅ ꯂꯩꯀꯥꯏꯒꯤ ꯃꯤꯅ ꯀꯔꯤ ꯍꯥꯏꯅ ꯈꯪꯅꯕ꯭ꯔꯥ ꯍꯥꯏꯗꯤ ꯅꯪꯗꯤ ꯈꯪꯕꯤꯗ꯭ꯔꯦ ꯑꯩꯈꯣꯏꯁꯤ ꯂꯩꯀꯥꯏꯒꯤ ꯃꯤꯅ ꯍꯥꯟꯅꯗꯤ ꯍꯛꯆꯥꯡ ꯐꯕꯅ ꯂꯟꯅꯤ ꯍꯛꯆꯥꯡ ꯐꯕꯕꯨ ꯐꯔꯗꯤ ꯑꯦꯕ꯭ꯔꯤꯊꯤꯡ ꯄꯨꯂꯞ ꯁꯤ ꯄꯨꯝꯅꯃꯛꯁꯤ ꯃꯄꯨ ꯑꯣꯏꯕ ꯌꯥꯏ ꯍꯥꯏꯕꯁꯤ ꯑꯈꯣꯏꯗꯤ ꯍꯧꯖꯤꯛ ꯍꯧꯖꯤꯛ ꯁꯥꯟꯅꯕꯅꯤꯅ ꯍꯛꯆꯥꯡ ꯐꯕ ꯃꯤꯁꯤ ꯃꯤꯔꯦꯝꯅꯤ ꯍꯥꯏꯅ ꯍꯥꯏꯅꯔꯝꯅꯤ
ꯑꯗꯨꯒꯨꯝꯕ ꯃꯤꯈꯣꯏꯗ ꯄ꯭ꯔꯨꯐ ꯇꯧꯒꯗꯕꯅꯤꯅ
ꯑꯈꯣꯏꯁꯤ ꯃꯤꯔꯦꯝꯅꯤ ꯍꯥꯏꯅ ꯌꯨꯝꯒꯤ ꯃꯤꯅ ꯐꯥꯎꯕ ꯍꯥꯏꯅꯩ ꯑꯗꯨꯝ ꯍꯥꯏꯅ ꯍꯥꯏꯔꯛꯑꯕꯅꯤ ꯍꯥꯏꯗꯤ ꯀꯔꯤꯒꯤꯔꯥ ꯍꯥꯏꯔꯗꯤ ꯌꯦꯡꯉꯣ ꯑꯥ ꯍꯧꯖꯤꯛꯁꯤ ꯇꯨꯝꯃꯒꯅꯤꯀꯣ ꯄꯨꯡ ꯇꯔꯥ ꯁ꯭ꯋꯥꯏꯁꯤꯗ ꯃꯥꯄꯟ ꯁ꯭ꯋꯥꯏꯗ ꯇꯨꯝꯃꯒꯅꯤ ꯍꯨꯖꯤꯛꯄꯨꯗꯤ ꯋꯥꯔꯜ ꯀꯞ ꯂꯩꯕꯅꯦ ꯑꯩ ꯆꯠꯇꯕꯔꯁꯤ ꯇꯨꯝ ꯄꯨꯝꯕꯁꯤ ꯆꯥꯡ ꯅꯥꯏꯅ ꯇꯨꯝꯕ ꯉꯝꯗꯦꯕ ꯉꯁꯤꯕꯨꯗꯤ ꯍꯧꯒꯠꯂꯦ ꯑꯗꯨ ꯑꯣꯏꯔꯁꯨ ꯃꯤ ꯂꯩꯇ꯭ꯔꯦ ꯉꯔꯥꯡꯁꯨ ꯍꯧꯒꯠꯂꯦ ꯆꯠꯅꯤꯡꯗ꯭ꯔꯦ
ꯎꯝ
ꯆꯠꯀꯅꯤ ꯄꯨꯡ ꯇꯔꯨꯛꯁꯤꯗ ꯍꯧꯒꯠꯀꯅꯤ ꯃꯉꯥ ꯃꯈꯥꯏꯗ ꯍꯧꯒꯠꯀꯅꯤ ꯃꯤꯠ ꯃꯥꯏ ꯇꯥꯊꯣꯛꯀꯅꯤ ꯑꯗꯨꯒ ꯌꯦꯔꯨꯝ ꯑꯃ ꯑꯣꯠꯁ ꯈꯔ ꯆꯥꯁꯜꯂꯅꯤ ꯆꯠꯂꯅꯤꯒꯣ ꯆꯠꯂꯅꯤꯕ ꯕ꯭ꯔ ꯕ꯭ꯔꯦꯛꯐꯥꯁꯀꯤ ꯈꯔ ꯁꯀ꯭ꯨꯞ ꯑꯃꯒꯨꯝꯕ ꯆꯥꯊꯣꯛꯑꯒ ꯑꯣꯔꯁꯤ ꯆꯠꯂꯅꯤ ꯑꯥꯗ ꯍꯨꯃꯥꯡ ꯊꯧ ꯊꯠꯂꯅꯤ ꯍꯜꯂꯛꯑꯅꯤ ꯄꯔꯣꯠ ꯇꯤꯟ ꯑꯃ ꯊꯛꯑꯅꯤ ꯑꯗꯨꯒ ꯖꯦꯔꯨꯝ ꯑꯃ ꯆꯥꯔꯅꯤ ꯂꯐꯣꯏ ꯆꯥꯒꯅꯤ ꯆꯥꯛꯀꯤ ꯃꯍꯨꯠꯇ ꯃꯣꯏꯒꯤ ꯑꯈꯣꯏ ꯀꯩꯅꯣꯝꯃ ꯂꯩꯌꯦ ꯀꯕꯣꯛ ꯃꯥꯟꯕ ꯑꯃ ꯑꯗꯨꯒ ꯑꯥ ꯄꯤꯅꯠ ꯕꯇꯔꯁꯤ ꯇꯩꯔꯒ ꯆꯥꯔꯅꯤ ꯑꯗꯨꯒꯤ ꯂꯣꯏꯈ꯭ꯔꯦ ꯑꯗꯨꯝ ꯃꯔꯤ ꯃꯉꯥ ꯆꯥꯁꯤꯟꯕꯨꯗꯤ ꯗꯨꯝ ꯄꯨꯛ ꯊꯟꯒꯠꯂꯦꯕ
ꯎꯝ
ꯌꯨꯝꯒꯤ ꯊꯕꯛ ꯑꯝꯇ ꯅꯪꯗꯦꯕ ꯌꯦꯡꯉꯣ ꯋꯤꯛꯀꯤ ꯃꯤꯒꯤ ꯑꯆꯧ ꯑꯁꯥꯡꯒꯤꯗꯃꯛꯇꯗꯤ
ꯌꯨꯝꯗ ꯄꯩꯁꯥ ꯂ ꯐꯨꯜ ꯃꯔꯥꯡ ꯀꯥꯏꯕꯅꯤꯅ ꯐꯥꯏꯅꯥꯟꯁꯦꯜꯁꯤ ꯃꯔꯥꯡ ꯀꯥꯏꯕꯅꯤꯅ ꯅꯨꯡꯉꯥꯏꯕꯤꯕ ꯈꯣꯏꯗꯤ ꯏꯁꯥꯅ ꯑꯃꯨꯛꯀ ꯊꯤꯖꯒꯗꯧꯕ ꯆꯠꯅꯉꯥꯏꯒꯤ ꯑꯗꯨꯅꯤꯅ
ꯑꯗꯨꯗꯤ ꯁꯥꯟꯅꯔꯒ ꯃꯤꯁꯇꯔ ꯃꯅꯤꯄꯨꯔꯒꯨꯝꯕ ꯊꯣꯛꯄ ꯌꯥꯎꯋꯣꯗꯅ
ꯑꯗꯨꯖ ꯌꯥꯎꯒ ꯌꯥꯎꯒꯗꯧꯕꯅꯤꯗꯨ ꯍꯟꯗꯛ ꯋꯥꯔꯜ ꯀꯞ ꯂꯣꯏꯕ ꯃꯇꯨꯡꯗꯗꯤ ꯑꯃꯨꯛꯀ ꯆꯠꯀꯅꯤ ꯑꯩ ꯀꯝꯄꯇꯤꯁꯟ ꯊꯣꯛꯄ ꯃꯇꯝꯗ
ꯅꯪꯅ ꯇꯧꯕꯁꯨ ꯃꯤꯅꯁꯨ ꯈꯔ ꯈꯪꯉꯦꯗꯅꯥ
ꯊꯣꯛꯀꯗꯧꯕꯅꯦ ꯑꯗꯨ ꯊꯣꯛꯅꯤꯡꯉꯥꯏꯒꯤ ꯁꯥꯟꯅꯕꯅꯤꯅꯦ ꯑꯩ ꯑꯗꯨ
ꯑꯗꯨ ꯑꯩ ꯀꯝꯄꯇꯤꯁꯟ ꯊꯣꯛꯄ ꯅꯨꯃꯤꯠꯇꯤ ꯅꯪꯁꯨ ꯏꯟꯚꯥꯏꯠ ꯇꯧꯔꯛꯀꯦꯗ ꯑꯩ ꯀꯝꯄꯤꯇꯤꯁꯟ ꯑꯃ
ꯌꯥꯎꯒꯗꯧꯔꯤ ꯅꯪꯁꯨ ꯌꯦꯡꯕ ꯂꯥꯛꯄꯤꯌꯨ ꯀꯥꯏꯅ ꯍꯥ ꯑꯗꯨ ꯐꯥꯎꯕꯗꯤ ꯂꯥꯛꯄ ꯌꯥꯏꯀꯣ
ꯂꯩ
ꯑꯈꯣꯏ ꯁꯥꯟꯅꯃꯤꯟꯅꯕ ꯈꯣꯏꯒꯤ ꯑꯩꯒꯤ ꯄꯥꯔꯠꯅꯔꯗꯨꯔꯁꯨ ꯑꯩꯒꯤ ꯄꯥꯔꯠꯅꯔꯕꯨꯗꯤ ꯃꯥꯕꯨꯗꯤ ꯅꯨꯄꯤ ꯑꯉꯥꯡ ꯂꯩꯔꯕꯅꯤꯅ ꯀꯔꯤ ꯍꯥꯏꯒꯅꯤ ꯃꯥ ꯀꯝꯄꯇꯤꯁꯟꯒꯤ ꯅꯠꯇꯕ ꯑꯦꯛꯇꯤꯞ ꯁꯥꯔꯚꯤꯁꯇꯁꯨ ꯂꯩꯕꯅꯤꯅ ꯑꯦꯛꯇꯤꯞ ꯁꯥꯔꯚꯤꯁꯇ ꯂꯩꯕ ꯃꯤꯈꯣꯏꯁꯤ ꯃꯁꯥ ꯐꯍꯟꯅꯤꯡꯉꯦꯕꯀꯣ ꯃꯣꯏꯁꯦ ꯑꯗꯨꯅ ꯇꯤꯛ ꯇꯤꯛ ꯁꯥꯟꯅꯕ ꯃꯥꯒ ꯏꯟꯅꯔꯒ ꯁꯥꯟꯅꯔꯛꯄꯗꯗꯤ ꯏꯁꯥꯁꯤ ꯌꯥꯗꯦꯕ ꯑꯗꯨꯒꯤ ꯃꯨꯛꯀ ꯑꯥ ꯅꯪꯁꯦ ꯏꯝꯐꯥꯟꯗ ꯍꯣꯡꯉꯒ ꯁꯥꯟꯅꯔꯣꯁꯨ ꯐꯥꯎꯕ ꯍꯥꯏꯔꯕꯅꯤ ꯈꯣꯏꯒꯤ ꯖꯤꯝ ꯃꯄꯨꯁꯤ ꯑꯅꯤ ꯍꯥꯡꯕꯅꯦꯕ ꯀ꯭ꯋꯥꯀꯩꯊꯦꯜꯗ ꯑꯃ
ꯎꯝ
ꯈꯣꯏꯒꯤ ꯑꯩꯈꯣꯏꯒꯤ ꯑꯈꯣꯏ ꯂꯩꯕ ꯖꯒꯥꯁꯤꯗ ꯑꯃ ꯑꯅꯤ ꯍꯥꯡꯕꯅꯤꯅ ꯒꯨꯔꯨꯒꯤ ꯃꯅꯥꯛꯇ ꯑꯣꯏꯅ ꯆꯠꯂꯁꯦ ꯍꯥꯏꯅ ꯀꯧꯕ ꯐꯥꯎꯕ ꯂꯥꯛꯄꯅꯤꯅ ꯑꯦꯁ ꯍꯧꯖꯤꯛ ꯍꯧꯖꯤꯛꯁꯤ ꯑꯩꯈꯣꯏꯒꯤ ꯌꯨꯝꯗ ꯄ꯭ꯔꯣꯕ꯭ꯂꯦꯝ ꯃꯌꯥꯝꯁꯨ ꯂꯩꯕꯅꯤꯅ ꯌꯨꯝ ꯊꯥꯗꯣꯔꯒ ꯆꯠꯄꯁꯤ ꯑꯥꯗ
ꯎꯝ
ꯊꯥ ꯑꯃꯗ ꯇ꯭ꯋꯦꯟꯇꯤ ꯀꯦꯒꯨꯝꯕꯗꯤ ꯆꯪꯉꯛꯀꯗꯧꯕ ꯑꯗꯨꯒꯤ ꯁꯤꯗ ꯇꯤ ꯇꯦꯛ ꯇꯧꯔꯛꯑꯒ ꯀꯝꯄꯤꯇꯤꯁꯟ ꯃꯌꯥꯁꯤꯗ ꯀꯣꯁ ꯑꯃ ꯂꯧꯔꯒ ꯑꯩ ꯇꯧꯒꯦ ꯍꯥꯏꯕꯤꯕꯅꯦꯕ
ꯍꯣꯏ ꯑꯗꯨꯝꯕ ꯁꯥꯅꯔꯗꯤ ꯐꯖꯅ ꯁꯥꯟꯅꯔꯒꯀꯣ ꯀꯝꯄꯤꯇꯤꯁꯟꯒꯨꯝꯕ ꯑꯗꯨꯝꯕ ꯁꯥꯟ ꯍꯦꯕꯤꯒꯨꯝꯕ ꯁꯥꯟꯅꯗ꯭ꯔꯗꯤ ꯌꯥꯗꯕ ꯃꯥꯥꯂꯦꯗꯀꯣ
ꯍꯦꯕꯤꯗ ꯁꯥꯟꯅꯕꯅꯦ ꯑꯩ ꯑꯗꯣ ꯄꯨꯛ ꯄꯨꯛ ꯈꯔ